ꯇꯥꯕ꯭ꯔꯣ
ꯇꯥꯌꯦ ꯇꯥꯌꯦ
ꯑꯣ ꯀꯃꯥꯏ ꯀꯃꯥꯏ ꯂꯩꯔꯤꯒꯦ ꯅꯨꯡꯉꯥꯏꯔꯤ ꯑꯗꯨꯝ ꯅꯪꯗꯤ
ꯍꯧꯖꯤꯛꯁꯦ ꯅꯨꯡꯉꯥꯏꯔꯤ ꯌꯥꯝꯕꯨ ꯍꯥꯏꯕ ꯇꯥꯔꯦꯗꯅ ꯑꯗꯨ ꯏꯊꯟꯗ ꯂꯩꯕꯁꯦ ꯏꯁ ꯌꯥꯝ ꯋꯥꯏꯑꯦ
ꯅꯪ ꯍꯧꯖꯤꯛ ꯀꯥꯏ ꯂꯩ ꯍꯧꯖꯤꯛ ꯍꯧꯖꯤꯛꯁꯦ ꯀꯥꯏ ꯂꯩꯔꯤꯒꯦ
ꯍꯧꯖꯤꯛꯂꯣ ꯑ ꯥ ꯍꯣꯏ ꯇꯥꯌꯦ ꯇꯥꯌꯦ ꯍꯧꯖꯤꯛ ꯀꯥꯟꯁꯦ ꯑꯩꯗꯤ ꯑꯩꯒꯤ ꯃꯁꯇꯔ ꯂꯣꯏꯔꯒ ꯂꯩꯑꯦꯕꯀꯣ ꯑꯗꯨ ꯇꯥꯕ꯭ꯔꯣ
ꯇꯥꯌꯦ
ꯑꯦꯛꯖꯥꯝ ꯂꯣꯏꯔꯒ ꯂꯩꯌꯦ ꯑꯗꯨꯒ ꯑꯩꯒꯤ ꯔꯤꯖꯜ ꯉꯥꯏꯕꯀꯣ ꯃꯥꯁꯇꯔꯒꯤ ꯑꯦꯛꯖꯥꯝ ꯂꯣꯏꯔꯒ ꯉꯥꯏꯔꯒ ꯂꯩꯌꯦ ꯑꯗꯨꯒ
ꯊꯦꯡꯅꯗꯕ ꯀꯨꯏꯔꯦꯅꯦ
ꯍꯣꯏ ꯍꯣꯏ ꯊꯦꯡꯅꯗꯕ ꯀꯨꯏꯔꯦ ꯅꯪꯒꯤ ꯈꯣꯟ ꯇꯥꯕꯁꯦ ꯌꯥꯝ ꯅꯨꯡꯉꯥꯏꯑꯦ
ꯑꯉꯥꯡ ꯑꯣꯏꯔꯤꯉꯩꯗꯗꯤ ꯐꯖꯅ ꯄꯨꯜꯂꯦ ꯍꯧꯖꯤꯛꯇꯤ ꯃꯁꯥ ꯃꯁꯥꯒꯤ ꯂꯝꯕꯤ ꯆꯠꯄꯅꯤꯅꯥ
ꯍꯣꯏ ꯑꯗꯨꯅꯦ ꯃꯥꯒꯤ ꯃꯥꯒꯤ ꯂꯝꯕꯤ ꯆꯠꯄ ꯍꯣꯏ ꯇꯥꯌꯦ ꯇꯥꯌꯦ ꯃꯥꯒꯤ ꯂꯝꯕꯤ ꯆꯠꯄ ꯑꯗꯨꯒ ꯃꯥꯒꯤ ꯊꯕꯛ ꯇꯧꯕ ꯑꯗꯨꯒ ꯃꯥꯒꯤ ꯂꯥꯏꯔꯤꯛ ꯇꯝꯕ ꯑꯗꯨ ꯑꯗꯥ ꯑꯩꯈꯣꯏ ꯃꯈꯣꯏꯒꯤ ꯂꯝꯕꯤ ꯂꯝꯕꯤꯗ ꯆꯠꯈ꯭ꯔꯦꯕ ꯀꯣ ꯑꯗꯨ ꯎꯅꯥꯒꯦ ꯇꯧꯕ ꯑꯗꯨꯒ ꯑꯗꯨ ꯑꯗꯥ ꯑꯈꯣꯏ ꯌꯥꯝꯅ ꯀꯨꯏꯔꯦꯕꯀꯣ
ꯑꯥ ꯅꯣꯡꯃꯗꯤ ꯄꯨꯟꯁꯦꯗꯅ
ꯍꯣꯏ ꯍꯣꯏ ꯄꯨꯟꯁꯦ ꯄꯨꯟꯁꯦ ꯑꯗꯨ ꯃꯇꯝ ꯑꯃꯃꯨꯛꯀ ꯂꯥꯛꯒꯅꯤꯀꯣ ꯑꯗꯨ ꯍꯧꯖꯤꯛꯇꯤ ꯏꯔꯥꯡꯁꯨ ꯂꯥꯛꯏ ꯑꯗꯨ ꯑꯗꯥ ꯑꯗꯣ ꯌꯥꯗꯦꯕꯀꯣ ꯆꯠꯄ ꯈꯣꯠꯄ ꯑꯗꯨ
ꯅꯣꯏ ꯑꯗꯨꯗꯥꯋꯥꯏꯗꯗꯤ ꯅꯣꯡ ꯆꯨꯕ꯭ꯔꯥ ꯅꯣꯡ ꯃꯪꯕ꯭ꯔꯥ
ꯑꯩꯁ ꯑꯩꯈꯣꯏꯗꯩ ꯅꯣꯡꯁꯤ ꯅꯣꯡꯁꯤ ꯉꯥꯏꯔꯤꯕꯅꯤꯍꯦ ꯅꯣꯡ ꯆꯨꯗꯦ ꯑꯁ ꯌꯥꯔꯦ ꯑꯈꯣꯏꯁꯦ ꯃꯔꯀꯌꯨꯔꯤꯗꯒꯨꯝꯕꯗ ꯂꯥꯛꯌꯦꯕꯅꯤꯕ ꯌꯥꯝ ꯁꯥꯏ
ꯑꯣ
ꯅꯣꯡ ꯅꯣꯡꯉꯥꯏꯔꯦ ꯑꯈꯣꯏꯒꯤ ꯃꯐꯝꯗ ꯅꯨꯡꯃꯩꯗꯤ ꯂꯩꯥꯏꯇꯦ ꯂꯩꯇꯦ ꯂꯩꯇꯦ ꯑꯩꯈꯣꯏ ꯍꯣꯏ ꯉꯥꯏꯔꯤꯕꯅꯤꯕ ꯑꯗꯨꯒ ꯂꯥꯛꯇꯤ
ꯉꯁꯥꯏꯗꯤ ꯅꯣꯡꯁꯨ ꯆꯨꯗꯦ ꯅꯠꯇꯦ ꯅꯣꯡ ꯅꯨꯃꯤꯠ ꯊꯣꯛꯇꯕꯗꯣ ꯂꯩꯆꯤꯟꯅ ꯂꯣꯏ ꯀꯨꯞꯁꯟꯕꯗꯣ ꯑꯗꯨ ꯇꯧꯕꯒꯤ ꯑꯁ ꯉꯁꯥꯗꯤ ꯂꯩ ꯑꯩꯕ ꯌꯥꯝ ꯅꯨꯡꯉꯥꯏ ꯈꯔ ꯈꯔ ꯅꯨꯡꯁꯤꯠꯁꯨ ꯆꯨꯁꯤꯠꯂꯦ ꯁꯥꯁꯨ ꯁꯥꯗꯦ ꯂꯩꯕꯨ ꯌꯥꯝ ꯅꯨꯡꯉꯥꯏꯕ ꯉꯁꯥꯏꯒꯤ ꯍꯧꯖꯤꯛꯇꯤ ꯑꯁ ꯑꯃꯨꯛ ꯅꯨꯡꯁꯥ ꯁꯒꯠꯂꯦ
ꯍꯣꯏ ꯑꯗꯨꯒꯤꯅꯤ ꯑꯁ ꯍꯧꯖꯤꯛꯁꯦ ꯊꯃꯨꯡꯅꯁꯨ ꯂꯩꯕ ꯌꯥꯗꯦ ꯑꯗꯨꯒ ꯌꯨꯝꯁꯨ ꯂꯩꯕ ꯌꯥꯗꯦ ꯅꯨꯡꯁꯥ ꯁꯥꯥ ꯃꯟꯕꯒꯤ
ꯐꯦꯟ ꯊꯥꯔꯒ ꯂꯩꯌꯣ
ꯐꯦꯟ ꯊꯥꯁꯨ ꯎꯄꯥꯏ ꯂꯩꯕꯤꯕ ꯁꯥꯏꯌꯦꯕ ꯐꯦꯟꯁꯦ ꯍꯣꯏ ꯏꯪꯗꯦ ꯑꯗꯨꯒꯤꯅꯦ ꯑꯗꯣ ꯑꯦꯁ ꯁꯤꯗ ꯂꯥꯏꯔꯗꯤ ꯑꯀꯨꯝ ꯑꯦꯁꯤꯗ ꯂꯥꯏꯅꯤꯡꯉꯗꯤ ꯕꯦꯡ ꯑꯣꯐꯤꯁꯀꯨꯝꯕꯗ ꯆꯠꯄ ꯇꯥꯕꯀꯣ
ꯑꯦ ꯁꯤ ꯂꯩꯅꯤꯡꯉꯗꯤ ꯍꯥꯏꯔꯣ
ꯍꯣꯏ ꯍꯣꯏ ꯍꯣꯏ ꯑꯦꯁꯤꯗꯤ ꯂꯧꯕ ꯉꯝꯂꯣꯏꯕꯀꯣ ꯑꯩꯈꯣꯏꯒꯤꯗꯤ ꯑꯗꯨꯕꯨ ꯑꯈꯣꯏꯅ ꯀꯔꯤ ꯍꯥꯏꯁꯤꯔ ꯏꯪꯂꯒ ꯇꯨꯝꯂꯒ ꯂꯥꯏꯅꯤꯡꯗꯤ ꯕꯦꯡꯀꯨꯝꯕ ꯀꯣ ꯑꯗꯨꯒ ꯑꯣꯐꯤꯁꯀꯨꯝꯕꯗꯤ ꯆꯠꯄ ꯇꯥꯕ ꯑꯗꯨꯒꯤꯅꯤ ꯍꯧꯖꯤꯛ ꯀꯔꯝꯍꯥꯏꯅ ꯇꯧꯔꯤꯅꯣ ꯅꯈꯣꯏꯁꯤꯡꯗꯤ
ꯑꯩꯁꯨ ꯍꯟꯗꯛꯁꯦ ꯑꯗꯨꯝ ꯅꯨꯡꯉꯥꯏꯔꯤ ꯑꯗꯨꯝ ꯄꯡ ꯍꯤꯡ ꯍꯤꯡꯉꯤ ꯍꯥꯏꯇꯥꯔꯦ ꯊꯣꯡ ꯃꯔꯝ ꯆꯥꯗꯔ꯭ꯦ
ꯀꯔꯤ ꯀꯔꯤ ꯊꯕꯛ ꯇꯧꯔꯤꯔꯣ ꯍꯧꯖꯤꯛ ꯅꯪꯒꯤ ꯂꯥꯏꯔꯤꯛ ꯄꯥꯕ ꯑꯗꯨꯗ ꯀ꯭ꯔꯤ ꯀ꯭ꯔꯤ
ꯊꯕꯛ ꯇꯧꯗꯦ ꯑꯗꯨꯝ ꯑꯗꯨꯝ ꯂꯩꯔꯦ
ꯍꯣꯏ ꯅꯪꯒꯤ ꯕꯦꯛꯒ꯭ꯔꯥꯎꯟꯒꯤ ꯃꯈꯣꯟ ꯇꯥꯏ ꯑꯗꯣ ꯌꯥꯔꯔꯣꯏꯀꯣ ꯑꯗꯣ ꯅꯣꯈꯣꯏꯗ ꯍꯥꯏꯌꯣ ꯂꯥꯏꯒꯅꯨ ꯍꯥꯏꯅꯀꯣ ꯑꯗꯨ ꯅꯠꯇ꯭ꯔꯗꯤ ꯕꯦꯛꯒ꯭ꯔꯥꯎꯟꯒꯤ ꯂꯩꯒꯅꯤꯕ
ꯑꯩ ꯕꯖꯥ ꯃꯇꯥꯏꯗ ꯂꯩꯕꯅꯤꯅꯦ ꯌꯥꯗꯕꯅꯤꯅꯦ ꯁꯣꯔꯣꯛ ꯁꯣꯔꯣꯛ ꯃꯅꯥꯛꯇ ꯂꯩꯕ
ꯍꯣꯏ ꯑꯩꯁꯨ ꯁꯨꯃꯥꯏꯅ ꯇꯧꯕꯅꯦ ꯑꯗꯨ ꯍꯧꯖꯤꯛꯇꯤ ꯃꯈꯣꯏꯅ ꯀꯣꯏ ꯍꯥꯏꯁꯤ ꯁ꯭ꯀꯨꯜ ꯆꯠꯄꯀꯣ ꯑꯗꯨꯒꯤꯅꯤ ꯑꯗꯨꯒ ꯅꯨꯡꯗꯥꯡꯗꯤ ꯑꯁ ꯌꯥꯔꯣꯏꯍꯦ ꯃꯤꯅꯃꯤꯂꯂ ꯂꯥꯑꯒ ꯋꯥꯔꯜ ꯀꯞ ꯌꯦꯡꯕ ꯑꯗꯨꯌꯦ ꯑꯗꯥꯏ ꯃꯈꯣꯏ ꯂꯥꯛꯑꯒꯀꯣ ꯁꯃꯥꯏꯅ ꯇꯧꯒꯅꯤꯕ
ꯇꯣ ꯌꯦꯡꯕ꯭ꯔꯥ
ꯌꯦꯡꯉꯦ ꯑꯩꯒꯤ ꯇꯤꯝ ꯑꯃꯒꯥ ꯁꯤꯈ꯭ꯔꯦ
ꯑꯁ ꯅꯪ ꯑꯩꯗꯤ ꯉꯝꯕ ꯃꯤꯗ ꯑꯩꯒꯤ ꯑꯩꯅ ꯁꯨꯄꯣꯠ ꯇꯧꯍꯧꯔꯦꯅꯦ ꯉꯔꯥꯡꯗꯤ ꯉꯔꯪꯔꯥ ꯡꯗ ꯀꯍ ꯎꯃ ꯑꯣ ꯑꯗꯨꯔꯗ ꯈꯨꯨꯍꯕꯃ ꯃꯣꯏꯅ ꯆꯨꯝꯄꯤꯌꯣ ꯂꯧꯗ꯭ꯔꯁꯨ ꯑꯩꯒꯤꯗꯤ ꯃꯣꯏꯅ ꯆꯝꯄꯤꯌꯣ ꯂꯧꯕꯒ ꯆꯞ ꯃꯥꯟꯅꯈ꯭ꯔꯦ ꯉꯔꯥꯡꯗꯣ
ꯍꯣꯏ ꯑꯗꯨꯅꯦ ꯃꯈꯣꯏꯗꯤꯩ ꯕ꯭ꯔꯖꯁꯤꯁꯨꯀꯣ ꯌꯥꯝ ꯃꯈꯣꯏꯒꯤ ꯁꯅꯥꯕꯁꯤ ꯌꯥꯝ ꯍꯩꯌꯦ
ꯍꯩ ꯉꯔꯥꯡꯗꯤ ꯂꯛꯇ ꯂꯥꯛ ꯃꯑꯣꯢꯅ ꯉꯥꯝꯕꯅꯦ
ꯍꯣꯏ ꯍꯣꯏ ꯍꯣꯏ ꯏꯁꯣꯔꯅ ꯃꯈꯣꯏꯒꯤ ꯅꯈꯣꯏꯒꯤ ꯂꯧꯔꯣ ꯍꯥꯏꯅ ꯄꯤꯕꯤꯕ ꯇꯥꯕꯅꯤ ꯃꯈꯣꯏꯒꯤꯗꯤ
ꯑꯁ ꯉꯔꯥꯡ ꯃꯣꯏꯅ ꯑꯃ ꯍꯥꯟꯅ ꯆꯟꯈꯤꯗꯥꯏꯅꯦ ꯑꯗꯨꯗꯣ ꯑꯁ ꯌꯥꯝ ꯄꯥꯈꯠꯂꯦ ꯉꯥ ꯑꯩꯅ ꯁꯞꯄꯣꯔꯠ ꯇꯧꯕ ꯑꯩꯅ ꯁꯞꯄꯣꯔꯠ ꯇꯧꯕ ꯇꯤꯝꯗꯣ ꯉꯝꯃꯣꯏꯗ꯭ꯔꯥꯅ
ꯑꯗꯨꯒꯤꯅꯤ ꯃꯈꯣꯏꯅ ꯁꯤꯕꯁꯤꯡꯗꯣ ꯌꯥꯝ ꯍꯩꯌꯦꯕ ꯃꯈꯣꯏꯒꯤ ꯄ꯭ꯂꯦꯒꯣ ꯏꯁꯇꯥꯃꯤꯅꯥꯁꯨ ꯂꯩꯌꯦ ꯑꯗꯨꯒ ꯍꯣꯏ ꯖꯄꯥꯟꯁꯨ ꯌꯥꯝ ꯍꯩꯌꯦ ꯑꯗꯨꯕꯨ ꯃꯈꯣꯏ ꯁꯦꯀꯦꯟ ꯍꯥꯞꯄꯗꯤ ꯌꯥꯗ꯭ꯔꯦꯕ ꯃꯈꯣꯏꯁꯤꯡꯗꯨ ꯅꯥꯕꯁꯨ ꯃꯈꯣꯏꯅ
ꯑꯗꯣ ꯑꯩꯅ ꯈꯟꯕꯗꯨꯗꯤ ꯃꯣꯏꯅ ꯄ꯭ꯂꯦꯒ꯭ꯔꯥꯎꯟꯗꯣ ꯃꯣꯏꯅ ꯍꯥꯟꯅ ꯁꯥꯟꯅꯕ ꯃꯐꯝꯗꯣ ꯁꯅꯥꯕꯨ ꯅꯨꯡꯉꯥꯏꯕꯒꯤꯔ ꯀꯔꯤ ꯇꯧꯕꯅꯣꯃꯤꯅꯦ ꯃꯣꯏꯅ ꯑꯥ ꯑꯗꯨ ꯑꯗꯨ ꯁꯥꯏꯗꯠꯇ ꯂꯦꯞꯄꯒꯩꯗꯤ ꯗꯥꯎ ꯌꯥꯝ ꯐꯌꯦꯕ
ꯍꯣꯏ ꯑꯗꯨꯅꯦ ꯑꯩꯣꯏ ꯈꯪꯗꯦ ꯃꯈꯣꯏ ꯀꯔꯤ ꯃꯈꯣꯏꯅ ꯍꯥꯏ ꯀꯔꯤ ꯍꯥꯏꯁꯤꯔ ꯇ꯭ꯔꯦꯟ ꯅꯤꯡꯒꯨꯝꯕ ꯇꯧꯕ ꯃꯐꯝꯗ ꯃꯈꯣꯏꯅ ꯁꯕ꯭ꯔꯥ ꯑꯗꯨꯒ ꯃꯐꯝ ꯑꯃꯗ ꯆꯠꯂꯒ ꯁꯅꯥꯕ꯭ꯔꯥ ꯈꯪꯗꯦ ꯑꯗꯨꯕꯨ ꯑ ꯐꯥꯔꯁ ꯁꯥꯕꯗꯤ ꯖꯄꯥꯟꯁꯨ ꯌꯥꯝ ꯍꯩꯌꯦꯕꯀꯣ ꯃꯈꯣꯏꯒꯤ ꯑꯥ ꯀꯩ ꯍꯥꯏꯁꯔꯦ ꯗꯤꯐꯦꯟꯁꯁꯨ ꯃꯈꯣꯏꯒꯤ ꯑꯇꯦꯛꯁꯨ ꯌꯥꯝꯅ ꯅꯨꯡꯉꯥꯏꯕ ꯑꯗꯨꯕꯨ ꯑꯣ ꯑꯃꯨꯛꯀ ꯆꯥꯡꯅ ꯁꯦꯀꯦꯟ ꯍꯥꯞꯇ ꯆꯥꯡꯉ ꯂꯣꯏꯈ꯭ꯔꯦ ꯃꯈꯣꯏ ꯁꯨ ꯌꯥꯗ꯭ꯔꯦ
ꯌꯥꯗꯦ ꯃꯣꯏ ꯑꯥ ꯀꯞꯄꯒ ꯆꯠꯈꯤꯕꯗꯣ ꯑꯁ ꯑꯃꯨꯛꯀ ꯅꯨꯡꯉꯥꯏꯗ꯭ꯔꯦꯅꯦ
ꯀꯥꯞꯂꯒ ꯀꯔꯤ ꯍꯥꯏꯁꯦꯔꯥ ꯃꯈꯣꯏꯒꯤ ꯀꯣꯠꯁꯨ ꯀꯥꯞꯂꯒ ꯂꯩꯌꯦꯕꯀꯣ ꯎ ꯑꯗꯨꯕꯨ ꯃꯈꯣꯏꯁꯦ ꯌꯥꯝ ꯗꯤꯁꯤꯄ꯭ꯂꯤꯟꯕꯒꯤ
ꯑꯥ
ꯅꯨꯡꯉꯥꯏꯌꯣ
ꯌꯥꯝ ꯐꯩꯅꯦ ꯃꯣꯏꯗꯤ ꯑꯗꯨ ꯑꯣꯏꯔꯁꯨ ꯑꯩꯗꯤ ꯁꯞꯄꯣꯔꯠ ꯇꯧꯗ꯭ꯔꯦ
ꯑ ꯍꯣꯏ ꯃꯈꯣꯏ ꯍꯥꯏꯕꯗꯤ ꯁꯄꯣꯠ ꯍꯥꯏꯕꯗꯤ ꯑꯩꯈꯣꯏꯒꯤ ꯃꯐꯝꯗꯒꯤ ꯂꯥꯛꯄ ꯑꯁꯤꯀꯣ ꯍꯥꯏꯕꯗꯤ ꯃꯈꯣꯏꯁꯤ ꯑꯦ ꯁꯤꯗꯒꯤ ꯂꯥꯛꯄ ꯑꯗꯨꯒ ꯑꯩꯈꯣꯏ ꯑꯦꯁꯤꯌꯥꯒꯤ ꯃꯗꯨ ꯇꯤꯝꯈꯛꯅ ꯍꯑꯥ ꯔꯥꯎꯟ ꯑꯣꯐ ꯊꯥꯔꯇꯤ ꯇꯨꯒꯤ ꯀ꯭ꯋꯥꯂꯤꯐꯥꯏ ꯇꯧꯕꯀꯣ ꯑꯗꯨꯒꯤꯅꯦ ꯑꯩꯈꯣꯏ ꯁꯞꯄꯣꯔꯠ ꯇꯧꯕꯅꯦꯕ ꯑꯗꯣ ꯃꯈꯀꯣꯏꯒꯤꯗꯤ ꯑꯃꯨꯀ ꯁꯤꯈ꯭ꯔꯦ ꯑꯗꯨꯕꯨ ꯌꯦꯡꯉꯁꯤ ꯇꯤ ꯑꯅꯧ ꯑꯅꯧꯕ ꯑꯃꯨꯛꯀ ꯂꯥꯛꯑꯦꯕꯀꯣ
ꯀꯩꯗꯧꯉꯩꯈꯣ ꯅꯪ ꯅꯍꯥꯟ ꯌꯨꯝ ꯆꯠꯅꯤ ꯍꯥꯏꯗꯣꯏꯅꯦ ꯀꯩꯗꯧꯉꯩ ꯑꯣꯏꯕ꯭ꯔꯥ ꯅꯪ ꯅꯍꯥꯟ ꯌꯣꯨꯝꯝ ꯆꯠꯅꯤ ꯍꯥꯏꯕꯗꯣ ꯀꯩꯗꯧꯉꯥꯏ ꯎꯕ꯭ꯔꯥ ꯀꯩꯅꯩꯅꯣꯃꯤꯠꯇ ꯆꯠꯇꯣꯏꯔꯥ
ꯑꯥ ꯈꯪꯗꯦꯀꯣ ꯑꯩ ꯍꯌꯦꯡ ꯅꯠꯇ꯭ꯔꯒ ꯍꯌꯦꯡꯁꯦꯀꯨꯝꯕ ꯆꯠꯀꯦ ꯑꯗꯨꯗ ꯍꯁ ꯆꯂꯒ
ꯆꯠꯄ ꯌꯥꯒꯗ꯭ꯔꯥꯅꯤ ꯏꯔꯥꯡ ꯇꯥꯁꯤꯒ
ꯎꯝ ꯈꯪꯗꯦꯀꯣ ꯑꯩ ꯏꯔꯥꯡꯁꯤꯒ ꯂꯝꯕꯤꯗ ꯆꯠꯄ ꯌꯥꯗꯕ ꯑꯗꯨꯒ
ꯂꯥꯏꯟꯗ ꯐꯖꯅ ꯂꯧꯕ ꯇꯥꯔꯦꯅꯦ ꯑꯗꯨꯗꯤ ꯆꯠꯊꯣꯛ ꯆꯠꯊꯟ
ꯅꯍꯥꯟꯁꯨ ꯑꯩ ꯆꯠꯀꯦ ꯍꯥꯏꯕ ꯑꯗꯨꯒ ꯆꯠꯄ ꯌꯥꯗꯕꯀꯣ ꯏ ꯏꯃꯥꯟꯅꯕꯁꯤꯡꯁꯨ ꯃꯈꯣꯏ ꯆꯠꯄꯅꯦꯕ ꯑꯗꯨꯒ ꯃꯈꯣꯏ ꯍꯜꯂ ꯂꯥꯛꯑꯦꯕ ꯆꯠꯄ ꯌꯥꯔꯕ ꯏꯗꯣ ꯑꯗꯨꯗ ꯑꯩꯁꯨ ꯍꯌꯦꯡꯁꯤ ꯀꯃꯥꯏ ꯆꯠꯀꯦ ꯑꯗꯨꯒ ꯈꯟꯕꯅꯦ ꯑꯗꯨꯒ ꯈꯪꯗꯦ ꯑꯩ ꯐꯖꯅꯒ ꯌꯦꯡꯉꯒ ꯁꯛꯕꯤ ꯑꯩꯁꯨ
ꯏꯔꯥꯡ ꯐꯥꯔꯀꯥꯟꯗ ꯐꯖꯅ ꯆꯠꯂꯨꯅꯦ ꯍꯧꯖꯤꯛꯇꯤ ꯏꯔꯥꯡ ꯐꯠꯇꯕꯅꯤꯅ ꯇꯝꯕ ꯉꯝꯗꯦ ꯍꯥꯏꯕ
ꯍꯣꯏ ꯍꯣꯏ ꯑꯗꯨꯕꯨꯅꯦ ꯑꯗꯨꯕꯨꯅꯤ ꯑꯩ ꯑꯗꯨꯒ ꯂꯝꯕꯤꯗꯒ ꯊꯤꯡꯉꯒ ꯑꯃꯨꯛꯀ ꯀꯨꯝꯂꯣ ꯑꯃꯨꯛꯗ ꯀꯨꯝꯃꯣ ꯑꯗꯨꯗꯥꯗꯤ ꯂꯣꯏꯔꯦꯍꯦ ꯎ
ꯍꯣꯏ ꯂꯩꯕꯥꯛꯀꯤꯗꯤ ꯇꯝꯕ ꯉꯝꯗꯦꯕ ꯈꯨꯗꯛ ꯈꯨꯗꯛꯇ ꯊꯣꯛꯄꯗꯣ ꯑꯩꯈꯣꯏ ꯀꯅꯥꯝꯇ ꯍꯥꯏꯕ ꯉꯝꯗꯣꯏ ꯑꯗꯨꯒꯤ
ꯑꯗꯨꯒꯤꯅꯤ ꯂꯩꯕꯥꯛ ꯍꯥꯏꯕꯁꯤ ꯂꯩꯕꯥꯛꯅꯤꯕ ꯇꯝꯝꯕ ꯉꯝꯗꯦ ꯍꯣꯏ ꯍꯣꯏ ꯉꯁꯤ ꯅꯨꯡꯉꯥꯏꯔꯒ ꯍꯥꯏꯔꯦ ꯌꯥꯝꯨ ꯍꯌꯦꯡꯀ ꯀꯩꯌꯥꯁꯤꯔ ꯏꯗ ꯊꯧꯔꯒ꯭ꯔꯦ ꯑꯗꯨ ꯑꯣꯏꯗꯥ ꯇꯧꯕꯀꯣ ꯑꯗꯣ ꯀꯨꯝꯍꯩꯒꯨꯝꯕ ꯑꯗꯨꯒꯤꯁꯨ ꯂꯥꯛꯄ ꯌꯥꯒꯗ꯭ꯔꯥ ꯍꯥꯏꯅ ꯑꯩꯈꯣꯏ
ꯈꯨꯟ ꯑꯣꯨꯝꯗꯣ ꯀꯔꯤ ꯀꯩꯅꯣ ꯏꯁꯤꯡ ꯏꯁꯤꯡꯅ ꯑꯗꯨ ꯀ ꯀ ꯌꯥꯝ ꯀꯩ ꯍꯥꯏꯗꯣꯏꯅꯦ ꯑꯗꯨ ꯇꯧꯕꯗꯨ ꯇꯧꯕ꯭ꯔꯥ
ꯍꯧꯖꯤꯛꯀꯤ ꯑꯗꯨꯏꯗꯤ ꯂꯥꯛꯏꯗꯨꯗ ꯍꯣꯏ ꯑꯗꯣ ꯅꯎ ꯆꯨꯕ ꯃꯇꯝꯅꯀꯣ ꯑ ꯀꯔꯤ ꯍꯥꯏ ꯍꯥꯏꯁꯤꯔꯥ ꯑ ꯅꯣꯡ ꯆꯨꯕ ꯃꯇꯝꯗꯗꯤ ꯏꯁꯤꯡꯒꯨꯝꯕ ꯑ ꯂꯩꯥꯛꯌꯦꯕꯀꯣ ꯑꯗꯨ ꯍꯧꯖꯤꯛꯀꯥꯟꯗꯗꯤ ꯂꯩꯔꯤ ꯏꯁꯤꯡ ꯂꯩꯥꯏꯕꯒꯤꯀꯣ ꯌꯥꯝ ꯅꯨꯡꯁꯥꯁꯦ
ꯍꯟꯗꯛ ꯍꯟꯗꯛꯀꯤ ꯆꯤꯡꯅꯗꯤ ꯐꯖꯅ ꯅꯣꯡ ꯆꯨꯑꯦꯕ ꯑꯗꯨꯒꯤꯅꯤꯗ
ꯍꯣꯏ ꯅꯣꯡꯆꯨꯗꯤ ꯑꯩꯈꯣꯏꯒꯤ ꯃꯐꯝꯗꯤ ꯅꯣꯡ ꯅꯥꯏꯔꯤꯕꯅꯤ ꯁꯤ ꯌꯥꯝ ꯊꯥꯃꯟꯕꯒꯤꯀꯣ
ꯅꯪ ꯈꯨꯟꯗ ꯂꯩꯕ꯭ꯔꯥ
ꯅꯠꯇꯦ ꯏꯂ ꯏꯦ ꯑꯩꯗꯦ ꯑꯩꯒꯤ ꯂꯩꯂꯛ ꯇꯝꯕ ꯃꯐꯝꯗ ꯂꯩꯕꯅꯦꯕꯀꯣ
ꯑꯁꯦ ꯑꯅꯝꯕ ꯆꯤꯡꯗꯗꯤ ꯅꯣꯡ ꯇꯥꯕ꯭ꯔꯥ
ꯍꯥꯥ
ꯍꯟꯗꯛꯁꯦ ꯑꯅꯝꯕ ꯆꯁꯤꯡꯗꯗꯤ ꯅꯣꯡ ꯇꯥꯕ ꯑꯗꯨꯗꯤꯅꯦ
ꯍꯣꯏ ꯍꯣꯏ ꯍꯣꯏ ꯅꯣꯡ ꯄꯥꯏ ꯑꯗꯨꯗ ꯄ
ꯎꯝ ꯑꯗ ꯅꯣꯡ ꯇꯥꯃꯟꯕꯒꯤ ꯂꯩꯕꯥꯛ ꯀꯩꯀꯩꯗꯣ ꯂꯣꯏ ꯂꯝꯕꯤ ꯑꯃ ꯇꯥꯏꯌꯦ ꯂꯝꯕꯤꯒꯤ ꯆꯤꯡꯈꯩꯗꯣ ꯑꯗ ꯇꯥꯁꯤꯜꯂꯒ ꯂꯝꯕꯤ ꯊꯠꯄꯗꯣ ꯑꯗꯨ ꯃꯌꯥꯝ ꯇꯧꯋꯦꯕ ꯑꯁꯨ ꯂꯣꯏ ꯆꯠꯄꯗꯣ ꯃꯈꯥꯗ ꯂꯣꯏ ꯀꯩ ꯍꯥꯏꯗꯣꯏꯅꯣ ꯍꯣꯔꯒ ꯇꯧꯕꯗꯣ ꯒꯥꯔꯤ ꯀꯩꯀꯥ ꯑꯝꯇ ꯆꯠꯄ ꯌꯥꯗꯕꯗꯣ
ꯍꯣꯏ ꯑꯗꯨꯒꯤꯅꯤ ꯑꯁ ꯅꯣꯡꯁꯦ ꯆꯨꯗ꯭ꯔꯗꯤꯁꯨ ꯁꯥꯏꯌꯦꯕꯀꯣ ꯑꯗꯨꯒ ꯅꯣꯡ ꯆꯨꯕꯗꯤ ꯑꯃꯨꯛ ꯀ ꯑꯃꯨ ꯑ ꯊꯧꯔꯦ ꯑꯗꯨꯒ ꯃꯈꯣꯏꯁꯦ ꯃꯐꯝ ꯑꯃꯗ ꯁꯨꯃꯥꯏꯅ ꯇꯧꯔꯦ ꯀꯣ ꯑꯃꯨꯛꯀ ꯍꯥꯏꯕ ꯑ ꯍꯥꯏꯕꯗꯤ ꯑꯩꯈꯣꯏꯒꯤ ꯃꯐꯝꯗꯗꯤ ꯔꯤꯌꯥꯁꯦ ꯚꯦꯂꯤꯒꯨꯝꯕꯗꯒꯤ ꯂꯥꯛꯏꯕꯒꯤꯀꯣ ꯑꯩꯈꯣꯏ ꯁꯨꯃꯥꯏꯅ ꯇꯧꯗꯦ ꯑꯗꯨꯕꯨ ꯅꯣꯡ ꯆꯨꯕꯗꯒꯤ ꯏꯁꯤꯡ ꯆꯥꯎꯋꯦ ꯑꯗꯨꯒ ꯀꯔꯤ ꯀꯔꯥ ꯑꯃꯒ ꯍꯧꯔꯦꯕ
ꯎꯝ
ꯃꯇꯝ ꯇꯥꯔꯦ ꯑꯗꯨꯕꯨ ꯀꯔꯝꯥꯏꯅ ꯇꯧꯁꯤ ꯍꯥꯏ ꯈꯪꯅꯤꯡꯅꯤ ꯌꯦ ꯁꯤꯁꯦ
ꯑ ꯈꯄꯣꯡꯗꯁꯨ ꯐꯖꯅ ꯀꯩꯅꯣ ꯏꯁꯤꯡ ꯆꯥꯎ ꯅꯍꯥꯟ ꯈꯔ ꯆꯥꯎꯋꯤꯀꯣ
ꯍꯣꯏ ꯌꯥꯝ ꯆꯥꯔꯒ ꯅꯨꯄꯥ ꯑꯃꯁꯨ ꯉꯥ ꯑꯃ ꯑꯆꯧꯕ ꯂꯧꯈꯔꯤꯅꯦ ꯏ
ꯑꯣ ꯈꯪꯗꯦꯗꯧꯗꯦ
ꯈꯪꯁꯤꯀꯣ ꯑꯗꯨꯒ ꯀꯦꯖꯤ ꯇꯔꯨ ꯇꯦꯛ ꯑꯃ ꯂꯧꯋꯦ ꯃꯇꯝꯗꯤ ꯇꯥꯔꯦ ꯑꯗꯨꯕꯨ ꯀꯔꯝꯥꯏꯅ ꯇꯧ ꯈꯪꯅꯤꯅꯤꯍꯦ
ꯑꯁ ꯍꯟꯗꯛꯁꯦꯋ ꯍꯥꯟꯅꯗꯒꯤ ꯅꯨꯡꯁꯤꯠ ꯅꯨꯡꯂꯩ ꯀꯩ ꯌꯥꯝ ꯍꯨꯝꯕꯗꯣ ꯑꯗꯨꯗꯤ ꯇꯧꯗ꯭ꯔꯤꯅꯦ ꯍꯟꯗꯛꯇꯤ ꯆꯠꯈꯤꯕ ꯆꯍꯤꯗꯨꯗꯗꯤ ꯂꯦꯟꯒ ꯂꯦꯟ ꯌꯥꯝ